ꯇꯥꯕ꯭꯭ꯔꫭ꯫
ꯇꯥꯌꯦ꯫
ꯑꯣ ꯑꯣ ꯏꯁ ꯀꯩꯅꯣ ꯀꯩ ꯈꯨꯠꯁꯥꯅꯤꯒꯦ ꯁꯤꯗꯤ ꯀꯩꯗꯧꯃꯤꯅꯣ꯫
ꯆꯟ ꯁꯦꯝꯒꯦ ꯇꯧꯏꯕ ꯌꯦꯔꯨꯝ ꯍꯧꯕꯁꯦ ꯑ ꯀꯩꯅꯣ ꯍꯥꯞꯄꯅ ꯐꯒꯗ꯭ꯔꯣ ꯇꯤꯜꯍꯧ꯫
ꯑꯥ ꯇꯤꯜꯍꯧ ꯍꯥꯄꯅ ꯐꯅꯤ꯫
ꯈꯣꯏꯔꯒꯦ ꯇꯤꯜꯍꯧꯖꯦ ꯆꯣꯞ ꯑꯣꯏꯅ꯫ ꯎꯝ ꯇꯣꯡꯅ ꯉꯧꯗꯕꯤꯗ ꯑꯗꯨꯝ ꯃꯔꯛꯇ ꯑꯗꯨꯝ ꯍꯥꯞꯆꯟꯈꯤꯅꯕ꯫
ꯍꯦꯍꯦ ꯍꯦ ꯍꯦ ꯇꯥꯅꯤ ꯇꯥꯅꯤ ꯀꯣ ꯑꯉꯥꯡ ꯇꯨ ꯑꯌꫭꯟ ꯅꯥꯅꯤ ꯀꫭ ꯌꯥꯔꯦ꯫ ꯁꯃꯟꯗꯅ ꯑꯩꯗꯤ ꯁꯨꯃꯥꯡꯗ ꯂꯩꯌꯦꯕ ꯈꯪꯕ꯭ꯔꯥ꯫ ꯆꯥꯛ ꯀꯟꯇꯥ ꯊꯣꯡꯗꯣꯛꯑꯦ ꯊꯣꯡꯇꯣꯛꯑꯒ ꯅꯦꯅꯥ ꯇꯥꯅ ꯉꯁꯤꯗꯤ ꯀꯩꯅꯣ ꯇꯧꯒꯦꯅ ꯈꯔ ꯉꯟꯅ ꯆꯥꯊꯣꯛꯀꯦꯅ ꯉꯟꯅ ꯊꯣꯡꯇꯣꯛꯑꯕ꯫ ꯑꯗꯨꯒ ꯎꯁꯣꯏ ꯎꯁꯣꯏ ꯀꯥꯡꯁꯨ ꯑꯃꯒ ꯆꯝꯐꯨꯠ ꯑꯃꯒ ꯇꯧꯔꯦ ꯍꯧꯖꯤꯛꯀꯥꯟꯗꯤ
ꯎꯝ
ꯎꯁꯣꯏ ꯆꯥꯛ ꯎꯁꯣꯏ ꯃꯇꯝꯅꯤꯅꯅꯦ ꯎꯁꯣꯏꯁꯦ ꯍꯥꯎꯋꯦ꯫ ꯀꯥꯡꯁꯨ ꯑꯩꯗꯤ ꯎꯠꯇꯤ ꯆꯥꯕꯕꯨꯗꯤ
ꯎꯇꯤꯒ ꯀꯥꯡꯁꯨꯒ ꯀꯔꯡꯅꯥ ꯍꯦꯟꯅ ꯄꯥꯝꯒꯦ ꯅꯪꯗꯤ꯫
ꯀꯥꯡꯁꯨꯁꯨ ꯑꯗꯨꯝ ꯄꯥꯝꯃꯦ ꯎꯇꯤꯁꯨ ꯄꯥꯝꯃꯤ ꯎꯇꯤꯁꯦ
ꯍꯥꯏꯗꯤ ꯆꯥꯛ ꯀꯟꯅ ꯊꯧꯒꯅꯣ ꯑꯉꯥꯡ ꯇꯥꯍꯧꯅꯤ꯫ ꯑꯩꯗꯤ ꯀꯩꯅꯣ ꯇꯧꯕ ꯀꯥꯡꯁꯨꯅ ꯍꯦꯜꯂ ꯑꯩꯗꯤ ꯄꯥꯝꯕ꯫
ꯑꯗꯨꯅꯦ ꯍꯥꯏꯁꯦ ꯀꯥꯡꯁꯨꯗꯤ ꯅꯨꯡꯇꯤꯒꯤ ꯆꯥꯔꯁꯨ ꯉꯝꯗ꯭ꯔꯅꯦ꯫
ꯎꯝ ꯎꯝ ꯏꯁ ꯎꯇꯤꯒꯤ ꯀꯥꯏꯗꯒꯤꯗꯤ ꯑꯩ ꯎꯇꯤ ꯆꯥꯔꯨ ꯅꯨꯃꯤꯠꯇꯤ ꯏꯁꯥ ꯁꯛꯅꯨꯡꯨ ꯅꯨꯡꯉꯥꯏꯇꯦ꯫ ꯎꯠꯇꯤ ꯍꯦꯛ ꯆꯥꯎꯔꯨ ꯅꯨꯃꯤꯠꯁꯦ ꯍꯥꯎꯗꯤ ꯍꯥꯎꯕꯀꯣ ꯑꯗꯨꯒꯅꯦ ꯑꯩꯈꯣꯏꯒꯤꯅꯦ ꯄꯨꯛꯁꯦ ꯂꯨꯝ ꯂꯨꯝꯃꯒ ꯑꯩꯈꯣꯏꯒꯤ ꯍꯛꯆꯥꯡ ꯅꯨꯡꯉꯥꯏꯇꯦꯕ꯫ ꯏꯁꯥꯖꯦ
ꯍꯣꯏ꯫
ꯁꯥꯏ ꯁꯥꯏ ꯉꯁꯤ ꯌꯥꯝ ꯊꯤ ꯑꯝꯆꯥꯛꯅꯩ ꯅꯣꯡ ꯆꯨꯗꯧ ꯃꯥꯜꯂꯦꯕꯣ ꯍꯌꯦꯡꯒꯨꯝꯕꯗꯤ꯫ ꯁꯥꯃꯟꯗꯅ ꯀꯩꯅꯣꯝ ꯇꯧꯔꯦꯕꯣ꯫
ꯃꯤꯠ ꯀꯥꯕꯗ ꯂꯣꯏꯔꯦꯍꯦ꯫
ꯖꯥꯠꯊꯣꯏ ꯁꯤꯃ ꯀꯥꯡ ꯆꯠꯀꯅꯤ ꯀꯥꯡ ꯆꯠꯀꯅꯤ ꯍꯧꯖꯤꯛꯀꯥꯟꯁꯦ ꯗꯦꯡꯒꯨ ꯂꯥꯏꯅꯥꯁꯦ ꯑꯃꯨꯛ ꯊꯧꯅꯔꯕ ꯈꯪꯗꯤꯅꯤ꯫
ꯑꯦꯁꯖ ꯗꯦꯡꯒꯨ ꯍꯧꯔꯦ ꯍꯥꯏꯕ꯭ꯔꯣ꯫
ꯍꯣꯁꯄꯤꯇꯥꯜꯗ ꯍꯣꯏ ꯍꯥꯏꯅꯩ ꯗꯦꯡꯒꯨ ꯊꯣꯛꯑꯦ ꯍꯥꯏꯕꯒ ꯑꯃ ꯍꯥꯏꯅꯤ꯫
ꯑꯗꯨ ꯗꯦꯡꯒꯨꯗ ꯗꯦꯡꯒꯨ ꯁꯥꯊꯚꯤꯅꯤꯀꯣ꯫ ꯃꯁꯤ ꯕꯦꯔꯥꯒꯤ ꯀꯩꯅꯣꯅꯤ꯫ ꯀꯥꯡ ꯅꯣꯏ ꯍꯦꯛ ꯈꯔ ꯈꯔ ꯆꯦꯛꯁꯤꯜꯂꯨ ꯀꯥꯡꯍꯤꯗꯥꯛ ꯊꯥꯒꯦꯔꯥ ꯀꯔꯤ ꯀꯔꯤ ꯊꯥꯗꯣꯛꯅꯒꯦꯔꯥ ꯑꯝ ꯇꯧ꯫
ꯍꯣꯏ ꯑꯗꯨꯗꯤ ꯊꯥꯅꯤꯅꯦ꯫
ꯃꯃꯥꯡꯗ ꯑ ꯑꯩꯈꯣꯏ ꯆꯦꯅ ꯃꯆꯥ ꯅꯨꯄꯤ ꯑꯇꯣꯝꯕꯤꯗꯣ ꯄꯨꯔꯥ ꯄꯣꯛꯇ꯭ꯔꯤꯉꯩꯗ ꯍꫭꯁꯏꯇꯥꯟꯗ ꯃꯥꯁꯦ ꯅꯥꯗꯅ ꯑꯃꯈꯛ ꯂꯩꯔꯤ ꯑꯗꯨꯝ ꯛꯥꯟꯗ ꯍꯦꯛꯇ ꯗꯦꯡꯒꯨꯒꯤ ꯅꯥꯕꯩ ꯃꯌꯥꯝꯁꯤꯅ ꯑꯔꫭꯏꯕꯤꯅꯦ ꯅꯇꯩ ꯆꯥꯗꯦ ꯃꯣꯏꯁꯦ꯫ ꯉꯗꯤ ꯆꯥꯗꯤ ꯏꯕꯨ ꯀꯥꯞꯅꯩꯑꯦꯕ ꯍꯧꯖꯤꯛ ꯁꯥꯊꯤꯌꯦꯕ꯫ ꯅ꯫ ꯔꯒꯗꯤ ꯑꯩꯅ ꯗꯥꯏꯄ‌ꯦꯇꯤꯁ ꯂꯩꯕ ꯄꯦꯁꯦꯟꯗꯗꯤ꯫
꯫ ꯃꯣꯏꯁꯦ ꯀꯩꯅꯣ ꯇꯧꯕ ꯌꯥꯗ‌ꯦ ꯍꯥꯏꯌ‌ꯦ ꯂꯩꯅ ꯍꯥꯏꯕꯅꯤ꯫ ꯀꯩꯅꯣ ꯇꯧꯗꯦ ꯍꯥꯏꯌꯦ ꯑꯥꯏ ꯕꯤ ꯑꯦꯐ ꯂꯥꯏꯌꯦꯡꯕꯁꯦ꯫ ꯗꯥꯏꯔꯦꯛ ꯍꯤꯗꯥꯛ ꯂꯩꯇꯦ ꯍꯥꯏꯌ‌ꯦ꯫
ꯂꯩꯇꯦ ꯃꯣꯏ ꯍꯤꯗꯥꯛ ꯂꯩꯇꯦ ꯃꯣꯏꯗꯤ ꯑ꯫ ꯀꯩꯅꯣ ꯆꯥꯔꯒ ꯑ ꯀꯩꯅꯣ ꯆꯥꯔꯒ ꯌ‌ꯦ꯫
ꯃꯁꯥ ꯀꯟꯈꯠꯍꯟꯕ ꯈꯛꯇꯅꯦ ꯍꯥꯏꯌꯦ꯫
ꯎꯝ ꯎꯝ ꯎꯝ ꯎꯝ ꯎꯝ ꯏꯁ꯫ ꯨ ꯋꯥꯒꯔꯖꯥꯠꯅꯤ ꯍꯥꯏꯔꯤꯌꯦ ꯑꯗ ꯅꯄꯨꯅ ꯅꯥꯀꯥꯟꯗꯅꯦ ꯃꯥ ꯄꯨꯟꯁꯤꯒꯤ ꯑꯩ ꯗꯤꯡꯒꯨ ꯂꯩꯅꯁ‌ꯦꯅ꯫ ꯖꯅꯤꯡꯗ꯭ꯔꯦ ꯍꯥꯏꯁꯤꯅꯦ ꯊꯤꯅ ꯋꯥꯏ ꯍꯥꯏꯔꯤꯌꯦ ꯂꯥꯏꯍꯧꯁꯨ ꯇꯧꯕ꯫ ꯆꯥꯕꯁꯨ ꯌꯥꯗꯕ ꯃꯁꯥꯁꯨ ꯁꯣꯟꯗꯕ꯫ ꯌꯥꯝ ꯊꯤꯅ ꯋꯥꯏ ꯍꯥꯏ ꯈꯪꯗꯦ ꯑꯗꯨꯗꯨꯅ ꯑꯈꯣꯏꯒꯤ꯫ ꯆꯥꯕꯗ ꯀꯩꯑꯝ ꯌꯥꯗ ꯑꫭꯕꯗꯣ꯫
ꯎꯝ꯫
ꯍꯥꯏꯕ ꯇꯧꯕꯅꯤꯅꯅꯦ ꯀꯣꯀꯣꯅꯠ ꯖꯨꯁꯁꯦ ꯌꯥꯝ ꯊꯛꯅꯩ ꯍꯥꯏꯌꯦꯕ꯫
ꯎꯝ꯫
ꯑꯁ ꯃꯤ ꯊꯤ ꯐꯥꯏꯕ ꯂꯦꯞꯇꯗꯤ ꯃꯤ ꯏꯕ ꯐꯥꯏꯕꯐꯥꯎ ꯏ ꯐꯥꯏꯕꯐꯥꯎ ꯌꯥꯎꯅꯔꯤꯕꯅꯤ ꯗ‌ꯦꯡꯒꯤ꯫ ꯗꯦꯡꯒꯨꯁꯦ ꯁꯥꯊꯤ ꯔ‌ꯦꯅꯦ ꯏ ꯐꯥꯏꯔ꯫ ꯀꯩꯅꯣ ꯇꯧꯔꯤꯕꯅꯤꯅꯦ ꯏꯒ ꯀꯥꯞꯅꯔꯤꯝꯃꯤꯅ‌ꯦ꯫ ꯑꯈꯣꯏ ꯆ‌ꯦꯗꯨꯗ ꯍꯣꯁꯄꯤꯇꯥꯜꯗ ꯂꯩꯕ ꯀꯥꯟꯗ ꯗꯦꯡꯒꯨ ꯅꯥꯕ ꯉꯥꯛꯇ ꯉꯥꯏꯗꯅ꯫ ꯏꯒ ꯀꯥꯞꯄ ꯌꯥꯎꯋꯦꯕ ꯈꯪꯕ꯭ꯔ꯫ ꯑꯩꯅ ꯃꯥꯅꯥ ꯀꯥꯟꯗ ꯂꯦꯛꯑꯦꯕ ꯑꯦꯗꯚꯥꯟꯁꯇ꯫ ꯑꯁ ꯑꯗꯨꯏ ꯃꯇꯝꯗꯅꯦ ꯍꯣꯁꯄꯤꯇꯥꯜꯁꯦ ꯗ‌ꯦꯡꯒꯨꯅ꯫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
ꯑꯩ ꯀꯤ ꯕꯁꯤꯗꯤ꯫ ꯏꯁ ꯑꯗꯨꯅ ꯑꯩ ꯍꯧꯖꯤꯛ ꯀꯥꯡꯁꯦ ꯀꯥꯂꯦꯟꯗꯤ ꯍꯧꯖꯤꯛꯁ‌ꯦ ꯀꯥꯡ ꯌꯥꯝ ꯍꯧꯋꯤꯗꯅ ꯑꯆꯪꯕ꯫ ꯀꯥꯡꯉꯧꯕꯁꯦ ꯑꯗꯩꯗꯤ ꯏꯃꯨꯡꯗ ꯑꯈꯣꯏꯒꯤ꯫ ꯂꯩꯁꯨ ꯀꯩꯀꯥ ꯁꯨꯝ ꯊꯝꯕꯗꯣ ꯀꯥꯔꯛ ꯀꯥꯔꯛꯇꯒ꯫ ꯑꯗꯨ ꯀꯥꯡ ꯌꯥꯝ ꯏꯟꯕꯅꯦꯕ ꯑꯗꯨ ꯑꯩ ꯀꯥꯗ ꯂꯩ ꯈꯔ ꯊꯝꯃꯤꯌꯦ꯫
ꯎꯝ꯫
ꯍ‌ꯦꯛꯇ꯫ ꯀꯥꯡ ꯍꯧꯋꯦꯕ ꯃꯅꯥ ꯃꯁꯤꯡ ꯂꯩꯕꯗꯣ꯫ ꯑꯗꯨꯗꯨꯅ ꯑꯃꫭꯛ ꯑꯃꫭꯛ ꯑꯩꯅ ꯊꯥꯡꯇꯣꯛ ꯊꯥꯡꯇꯣꯛꯑꯒ꯫ ꯅꯨꯡꯗꯥꯡꯗ ꯏꯁꯤꯡ ꯍꯩꯕꯗꯤ ꯌꯥꯗꯦ꯫ ꯑꯌꯨꯛꯅꯨꯡꯗꯤꯟ ꯑꯌꯨꯛꯀꯨꯝꯕꯗ ꯀꯩꯗ ꯍꯩꯕꯤꯔꯒ ꯈꯔ ꯈꯔ꯫ ꯀꯪꯍꯟꯕ ꯍꯥꯏꯇꯥꯔꯦ ꯃꯣꯏꯗꯤ ꯃꯈꯣꯡꯗꯣ ꯆꯣꯠꯂꯒꯗꯤ ꯑꯗꯨꯗ ꯃꫭꯛ ꯃꯅꯥ ꯀꫭꯛꯁꯟꯗꯣꯏꯅꯦꯕ꯫ ꯑꯗꯨ ꯃꯅꯨꯡꯗ ꯂꯩꯁꯟ꯫ ꯍꯜꯂꯒ ꯑꯗꯨꯗꯨꯅ ꯑꯩꯅ ꯎꯅꯥꯇ ꯏꯃꯨꯡꯗ ꯒꯝꯂꯥ ꯊꯝꯕꯁꯦ꯫ ꯑꯩꯅꯃꯨꯛ ꯄꯥꯈꯠꯂꯤꯕ ꯍꯥꯏꯗꯤ꯫
ꯃꯤ ꯑꯗꯨꯁꯨ꯫
ꯑꯗꯨꯅ ꯃꫭꯏ ꯅꯨꯡꯁꯥ ꯐꯪꯗ꯭ꯔꯕꯅꯤꯅ ꯂꯩꯕꯥꯛ ꯂꯩꯍꯥꯎꯗ ꯆꯣꯜꯂꯤ ꯆꯣꯜꯂꯤ꯫ ꯇꯧꯕ ꯍꯩꯔꯕꯅꯤꯅ ꯃꯔꯨꯝ ꯀꯣꯛꯄꯩꯒꯤ ꯆꯥꯡꯁꯨ ꯌꯥꯝ ꯋꯥꯡꯉꯤꯗꯅ ꯑꯗꯨꯗ꯫
ꯇꯥꯕ꯭ꯔꯣ꯫ ꯇꯥꯕ꯭ꯔꯣ‌꯫
ꯇꯥꯏꯌ‌ꯦ꯫
ꯍꯜꯂꯣ꯫
ꯇꯥꯏꯌꯦ ꯇꯥꯏꯌꯦ ꯇꯥꯏꯌꯦ꯫
ꯍꯩꯃꯥ꯫ ꯍꯜꯂꯣ
ꯅꯪꯅ ꯉꯥꯡꯕ ꯑꯩ ꯉꯥꯡ ꯇꯥꯗꯕ꯭ꯔꯣ
ꯇꯥꯕ꯭ꯔꯣ ꯇꯥꯕ꯭ꯔꯣ
ꯇꯥꯏꯌꯦ ꯑꯩꯅ ꯅꯪꯅ ꯉꯥꯡꯕꯨꯗꯤ ꯇꯥꯏꯌꯦ ꯅꯪ ꯑꯩ ꯉꯥꯡ ꯇꯥꯗ꯭ꯔꯕꯣ
ꯍꯜꯂꯣ ꯍꯥꯏꯃ ꯑꯩꯒ ꯇꯥꯗ꯭ꯔꯕꯣ ꯑꯩꯒꯁ ꯇꯥꯗ꯭ꯔꯣ
ꯇꯥꯈꯤꯗ꯭ꯔꯤꯅꯦꯍꯦ ꯉꯥꯡꯕꯗꯣ ꯑꯝꯇ
ꯇꯥꯖ꯭ꯔꯦ ꯆꯁꯨ ꯍꯧꯖꯤ ꯇꯥꯗ꯭ꯔꯤꯕꯣ
ꯎꯝ
ꯀꯩꯅꯣ ꯍꯥꯏꯁꯤꯕꯣ ꯑꯩ ꯅꯪꯅ ꯇꯥꯏꯌꯦ ꯅꯪ ꯉꯥꯡꯕꯗꯨ ꯁꯨꯥꯏꯅ ꯇꯥꯏꯑ ꯑꯩ ꯉꯥꯡꯕ ꯀꯃꯥꯏꯅ ꯇꯧꯗꯣꯏꯖꯥꯅꯣ ꯅꯌꯌꯣꯛꯁꯦ ꯅꯪꯉꯣꯟꯗ ꯅꯨꯡꯉꯥꯏꯇ꯭ꯔꯤꯔꯣ ꯅ ꯑꯅ ꯎꯅꯥꯏꯇꯕ꯭ꯔꯣ ꯅꯅꯨꯡꯉꯥꯏꯇꯌꯥ ꯀꯃꯥꯏꯅ ꯇꯧꯔꯤꯖꯥꯠꯣ ꯅꯅꯦꯠ ꯄꯩꯁꯥ ꯌꯥꯎꯗ꯭ꯔꯕꯣ ꯍꯜꯂꯣ ꯇꯥꯗꯅꯤ ꯍꯜꯂꯣ
ꯇꯥꯔꯤꯕꯣ
ꯇꯥꯏꯦ ꯅꯪꯅ ꯉꯥꯡꯕꯗꯣ ꯇꯥꯗ꯭ꯔꯕꯣꯑꯣ ꯑꯣ ꯑꯗꯨꯝ ꯁꯥꯔꯛꯑꯣꯍ ꯑꯩꯁꯨ ꯆꯥꯛ ꯉꯥꯛꯂꯑꯗꯤ ꯆꯥꯛ ꯏꯁꯤꯡ ꯀꯔꯤ ꯀꯔꯥ ꯆꯥꯅꯕ ꯂꯣꯏꯁꯟꯗꯣꯔꯤꯕꯅꯤ ꯍꯟꯖꯥꯡ ꯑꯩ ꯆꯥꯛꯁꯤ ꯂꯣꯏ ꯊꯣꯡꯗꯣꯛꯄ ꯈꯣꯠꯇꯣꯛꯄ ꯂꯣꯏꯔꯦꯕ
ꯃꯤꯊꯨꯞꯄꯅꯕꯨ ꯂꯣꯏꯌꯦꯦꯅꯦ ꯑꯩꯕꯨ ꯇꯤꯜꯍꯧ ꯁꯣꯏꯔꯨꯕꯗꯒꯤ
ꯏꯁ ꯉꯥꯏ ꯄꯦꯃ ꯑꯗꯨꯗꯤ ꯑꯦ ꯇ ꯑꯣꯣ ꯑꯥꯂꯨꯒꯨꯝꯕ ꯀꯩꯒꯨꯝꯕꯇꯣꯟ ꯊꯤꯟꯖꯤꯜꯂꯒ ꯌꯥꯏ ꯍꯥꯏꯅꯦꯗꯣ ꯑꯗꯨ ꯌꯥꯝ ꯁꯣꯏꯕꯒꯤ ꯋꯥꯔꯤꯅꯤꯅ ꯈꯤꯇꯪ ꯈꯛ ꯁꯣꯏꯕꯒꯤꯗ ꯇꯧ ꯍꯥꯏꯕ ꯄꯥꯠ ꯈꯤꯇꯪ ꯍꯧꯦ ꯀꯩꯗꯧꯨꯅꯤꯒꯦ ꯅꯤꯒꯤ ꯌꯨꯝ ꯍꯧꯧꯕ ꯗꯤ ꯅꯥꯇꯩꯖꯥꯗꯁꯨ ꯌꯥꯝ ꯊꯨꯀꯟꯕꯅꯦ ꯍꯥꯏꯕ ꯀꯩꯅꯣꯁꯦ ꯇꯤꯜꯍꯧꯁꯦ ꯃꯇꯩ ꯍꯥꯏꯗꯤ ꯃꯌꯥꯝ ꯌꯥꯝ ꯀꯟꯅ ꯀꯩꯅꯣ ꯇꯧꯔꯒꯗꯤ ꯍꯦꯛꯇ
ꯑꯗꯣ ꯑꯂꯨꯒꯨꯝꯕ ꯇꯣꯟ ꯍꯥꯞꯆꯤꯜꯂꯒ
ꯎꯝ ꯌ ꯍꯧꯗꯣꯔꯔꯕꯣ
ꯇꯤꯜꯍꯧ ꯁꯣꯏꯕꯁꯦ ꯑꯂꯨꯒꯨꯝꯕ ꯊꯥꯡꯗ ꯊꯤꯡꯖꯤꯜꯂꯣ ꯍꯥꯏꯗꯣ ꯀꯥꯟꯅꯕ꯭ꯔꯣꯗꯣ
ꯑꯦ ꯀꯥꯟꯅꯕꯅꯤꯍꯦ ꯃꯤꯠ ꯊꯨꯞꯄ ꯈꯣꯠꯄꯗꯤ ꯂꯣꯏ ꯐꯕꯅꯤꯍꯦ ꯑꯩꯈꯣꯏ ꯎꯁꯣꯞꯀꯤ ꯀꯩꯒꯤ ꯃꯌꯥꯝ ꯃꯌꯥꯝ ꯁꯣꯏꯗꯅ ꯆꯥꯟꯅꯕ ꯑꯗ ꯀꯩꯅꯣꯒꯤ ꯁꯨꯝ ꯁꯣꯝꯃ ꯂꯥꯛ ꯀꯩꯀꯥ ꯇꯧꯕ ꯃꯇꯝꯗ
ꯑꯁ ꯑꯩꯗꯤ ꯑꯩꯗꯤ ꯑꯩꯗꯤ ꯄꯨꯔꯥ ꯅ ꯃꯍꯤ ꯆꯦꯟꯕꯒ ꯆꯞ ꯃꯥꯟꯅꯔꯦꯍꯦ
ꯇꯤꯜꯍꯧ ꯃꯆꯥꯈꯛ ꯁꯣꯏꯕꯗ ꯀꯃꯥꯏ ꯇꯣꯏꯖꯥꯠꯅꯣꯨ
ꯃꯥꯗꯣ ꯑꯩꯅ ꯆꯣꯞ ꯇꯧꯕꯒꯤ ꯇꯥꯏꯞꯇ ꯁꯣꯏꯔꯕ
ꯑꯣ ꯑꯗꯨꯅꯅꯦ ꯆꯣꯞꯇꯧꯕꯩ ꯇꯥꯔꯛꯇꯣꯏꯅꯤ ꯉꯁꯥꯏ ꯂꯣꯏ ꯁꯗꯠꯄꯗꯣ ꯁꯣꯏꯗꯠꯄꯗꯣ
ꯃꯤꯠꯁꯦ ꯄꯤꯔꯥ
ꯎꯝ ꯍ ꯑꯗꯣ ꯍꯥꯟꯅ ꯉꯧ
ꯅꯣꯏꯗꯤ ꯅꯣꯏꯗꯤ ꯆꯥꯈꯤꯔꯣꯏꯗ꯭ꯔꯣꯖ꯭ꯔꯥ
ꯆꯥꯗꯝꯅꯤ ꯆꯥꯗꯝꯕꯅꯤ ꯑꯩꯅꯍꯥꯛ ꯋꯥꯔꯤ ꯁꯥꯟꯅꯔꯝꯃꯒ ꯑꯁ ꯆꯥꯔꯁꯦꯅ ꯈꯟꯕꯅꯦ ꯑꯩꯁ ꯉꯍꯥꯛ ꯁꯥꯟꯅꯔꯒ ꯆꯥꯒꯦꯅ ꯑꯩꯁꯨ ꯆꯥꯛꯂꯣꯏꯗꯣꯏ ꯉꯥꯏꯔꯤꯅꯤꯅ ꯉꯥꯏꯍꯥꯛꯇꯪ ꯄꯣꯊꯥꯒꯦꯅ ꯑꯗꯨ ꯁꯨ ꯃꯔꯥꯡ ꯁꯧꯋꯦꯕ
ꯑ ꯁꯥꯕꯒꯤꯔ ꯀꯩꯅꯣ ꯈꯪꯗꯦꯕ ꯏꯁꯥ ꯆꯣꯛꯊꯩꯑꯕ
ꯆꯣꯛꯊꯩꯌꯦ ꯑꯁ ꯆꯣꯛꯊꯕꯁꯨꯣ ꯑꯩꯗꯤ ꯉꯁꯤ ꯄꯨꯖ ꯆꯣꯛꯊꯩꯌꯦ ꯀꯩꯅꯣ ꯊꯕꯛꯗꯨ ꯆꯠꯉꯝꯗ꯭ꯔꯦ ꯆꯠꯇ꯭ꯔꯦ ꯇꯧꯋꯦ ꯆꯠꯊꯔꯤꯅꯦ ꯑꯩꯈꯣꯏꯁꯨ ꯑꯩꯇꯣꯐꯝ ꯆꯥꯐꯝ ꯃꯐꯝꯗꯦ ꯀꯗꯥꯏꯗꯒꯤ ꯁꯝꯍꯟꯗꯅ ꯖꯤꯔꯤ ꯀꯩꯁꯥꯔꯣꯝ ꯑꯁꯣꯝꯗꯗꯤ ꯌꯦꯡꯉꯛꯇꯕ ꯂꯣꯏꯔꯝꯃꯅꯤ
ꯑꯗꯨꯅꯦ ꯃꯣꯏꯗꯤ ꯈꯔꯁꯨ ꯁꯥꯕꯅꯤꯅ ꯍꯥꯟꯅꯗꯒꯤ
ꯑꯥꯎ ꯏ ꯑꯩ ꯍꯧꯖꯤꯛꯀ ꯆꯠꯄꯒ ꯂꯩꯔꯗꯤ ꯏꯥꯏꯃꯥꯏ ꯉꯝꯃꯔꯣꯏ ꯉꯝꯃꯣꯏ ꯅꯍꯥꯟꯋꯥꯏꯔ ꯑꯩꯈꯣꯏꯅ ꯆꯠꯄ ꯊꯣꯛꯄ ꯀꯥꯟꯗ ꯅ ꯃꯤ ꯄꯥꯟꯕꯁꯦ ꯊꯨꯞꯈꯩ ꯁꯥꯏ ꯃꯣꯏꯗꯤ ꯅꯨꯡꯗꯥꯡ ꯋꯥꯏꯔꯝ ꯁꯨꯃꯥꯏꯅ ꯑꯆꯪꯉꯛꯄꯁꯦ ꯀꯔꯤꯝꯇ ꯏꯪꯗꯦ ꯁꯤꯗꯩꯗꯤ ꯑꯩꯈ ꯏ ꯅꯨꯡꯁꯤꯄꯨ ꯈꯔꯕꯨ ꯁꯤꯠꯂꯤꯀꯣ ꯅ ꯆꯉꯛꯄꯁꯦ ꯑꯥꯎ ꯏꯁꯤꯡ ꯑꯁ ꯅꯨꯡꯁꯤꯠ ꯑꯁꯥꯕ ꯁꯤꯠꯂꯤ ꯍꯥꯏꯕ ꯅꯨꯡꯁꯠꯁꯥꯎꯁꯤꯠꯂ ꯕꯨꯝ ꯕꯨꯝ ꯕꯨꯝ ꯁꯣꯔꯣꯛ ꯊꯂ ꯍꯦꯟꯅ ꯁꯥꯏ ꯑꯩꯈꯣꯏꯒꯤ ꯁꯣꯔꯣꯛꯀꯤ ꯃꯅꯤꯟ ꯈꯪꯗꯦ ꯏꯃꯨꯡꯖꯥ ꯐꯕꯕꯨ ꯐꯩ ꯃꯩꯅ
ꯃꯣꯏ ꯑꯥꯒꯤ ꯃꯤꯗꯤ ꯑꯗꯨꯝ ꯍꯩꯅꯔꯕꯖꯥꯠꯅꯤꯗ ꯈꯨꯠꯁꯥꯗꯣ
ꯑꯩꯅ ꯍꯦꯅ ꯑꯩꯗꯤ ꯁꯨꯃꯥꯡꯅ ꯉꯝꯖꯔ ꯉꯝꯗꯦꯕ ꯑꯩ ꯈꯥꯡ ꯑꯁꯥꯕ ꯈꯥꯡ ꯌꯥꯎ ꯋꯥꯏ ꯑꯗꯨꯒꯅꯦ ꯑꯩꯈꯣꯏꯅꯅꯦ ꯑꯅꯥꯕ ꯂꯩꯕꯒꯤ ꯁꯨꯝꯀꯣ ꯈꯅꯥꯎꯅ ꯑꯦꯂꯔꯖꯤ ꯀꯔꯤ ꯀꯌꯥ ꯇꯈꯒꯤꯗꯤ ꯁꯥꯕꯁꯤꯅ ꯑꯃꯨꯛ ꯏꯁꯥꯗ ꯑꯌꯤꯡꯕ ꯇꯧꯕꯕꯨꯗꯤ ꯅꯨꯡꯉꯥꯏꯇꯧꯔꯒꯤꯗꯤ ꯍꯥꯏꯔꯒꯗꯤ ꯑꯁꯥꯕꯗꯤ ꯅꯨꯡꯉꯥꯏꯕ
ꯁꯥꯕꯒꯤꯅꯦꯗ
ꯑꯥ ꯁꯥꯕ ꯌꯥꯔꯒꯗꯤ ꯑꯗꯨꯝ ꯐꯕ ꯑꯗ ꯏꯁꯥ ꯋꯥꯕꯒꯤꯨꯝ ꯈꯜꯂꯨꯔꯗꯤ ꯀꯥꯂꯦꯟ ꯌꯥꯝ ꯋꯥꯗ꯭ꯔꯅꯦ ꯐꯟꯗꯦ ꯑꯩ
ꯃꯅꯤꯄꯨꯔꯗꯗꯤ ꯆꯥꯕ ꯊꯛꯄꯁꯦ ꯍꯥꯎꯗꯤ ꯍꯥꯎꯋꯦꯕꯨ ꯅꯥꯕ ꯌꯦꯛꯄꯁꯦ ꯁꯤ ꯆꯥꯔꯒ ꯁꯤ ꯇꯧꯕ ꯍꯦꯛꯇ ꯌꯥꯝ ꯇꯧꯒꯜꯂꯤꯗꯅ ꯏꯪꯕꯅꯤꯅ
ꯍꯩ ꯔꯥ ꯆꯥꯕꯁꯨꯉꯦ ꯑꯗꯨꯝ ꯋꯥꯥ ꯁꯣꯗ ꯍꯩ ꯆꯥꯕ ꯈꯣꯠꯄ ꯇꯧꯕ ꯀꯔꯤꯝ ꯇꯧꯗꯦ ꯁꯥꯕꯒꯤꯔ ꯀꯩꯅꯣ ꯈꯪꯗꯦ ꯑꯩꯈꯣꯏꯅ ꯁꯨꯝ ꯆꯥꯔꯒ ꯍꯩꯅꯧꯕꯁꯨꯝ ꯃꯌꯥꯝ ꯆꯥꯕꯗꯣ ꯑꯥ ꯑꯗꯨꯝ ꯆꯥꯔꯛꯏꯗꯅꯀꯣ ꯑꯁ ꯇꯨꯔꯝꯄꯥꯥꯟꯗ ꯕꯣꯔꯥꯛꯇꯨꯒꯤ ꯃꯄꯥꯟꯗ ꯆꯥꯕꯗꯣ ꯈꯨꯜ ꯈꯨꯜꯂꯁꯨ ꯀꯔꯤꯝ ꯇꯧꯗꯦ ꯍꯥꯏꯕ ꯑꯣ ꯐꯔꯦ ꯐꯔꯦ ꯅꯪꯁꯨ ꯌꯦꯔꯨꯝ ꯀꯩꯀꯩ ꯍꯧꯅꯩ ꯍꯥꯏꯕꯃꯤꯅ ꯍꯧꯗꯣꯛꯑꯣ ꯑꯩꯁꯨ ꯆꯥꯛ ꯏꯁꯤꯡ ꯆꯥꯏꯅꯕꯪ ꯇꯧꯔꯤꯒꯦ
ꯊꯝꯃ ꯊꯝ